ꯍꯥꯜꯂꯣ
ꯇꯥꯔꯕꯣ ꯇꯥꯔꯦ ꯇꯥꯔꯦ ꯀꯥꯏꯅ ꯌꯥꯝ ꯍꯔꯥꯎꯕ ꯃꯥꯜꯂꯦ
ꯉꯥꯏꯈꯣ ꯐꯖꯅ ꯇꯥꯗꯦ ꯇꯥꯢꯌꯦ ꯇꯥꯏꯌꯦ
ꯀꯩ ꯌꯦꯟꯁꯥꯡ ꯆꯥꯔꯒꯦ ꯑꯥ ꯀꯩ ꯌꯦꯟꯁꯥꯡ ꯆꯥꯔꯒꯦ ꯈꯨꯝꯗꯦꯅꯦ ꯃꯥꯁꯦ ꯀꯩ ꯌꯦꯟꯁꯥꯡ ꯆꯥꯔꯒꯦ ꯇꯥꯏ ꯇꯥꯏꯌꯦ ꯀꯔꯤꯅꯣ ꯍꯜꯂꯥꯎ ꯍꯜꯂꯥꯎ
ꯆꯥꯛ ꯆꯗꯦ ꯑꯆꯥꯄꯣꯠ ꯆꯥꯑꯦ
ꯀꯩꯅꯣ ꯆꯥꯛ ꯆꯥꯗꯦ ꯍꯥꯢꯁꯤ ꯆꯥꯛ ꯂꯥꯝꯗꯕꯔꯣ
ꯆꯥꯛ ꯂꯥꯝꯗꯦ
ꯎꯝ
ꯑꯆꯥꯄꯣꯠ
ꯅꯪ ꯑꯆꯥꯄꯣꯠ ꯃꯌꯥꯝ ꯆꯥꯕꯒꯤꯀꯣ ꯎꯝ ꯑꯗꯨꯃꯥꯏꯅ ꯇꯧꯒꯅꯣ ꯅꯪ ꯆꯈꯥꯎ ꯌꯥꯔꯣꯏꯌꯦ ꯑꯆꯥꯄꯣꯠ ꯌꯥꯝ ꯆꯥꯁꯤꯟꯕꯗꯣ
ꯀꯩꯁꯨ ꯇꯧꯔꯣꯏ ꯅꯣꯡ ꯐꯥꯗꯣꯛ ꯆꯥꯕꯕꯨ
ꯅꯠꯇꯦꯍꯦ ꯆꯈꯥꯎ ꯅꯪ ꯆꯥꯛ ꯆꯥꯗꯕꯤꯗ ꯑꯆꯥꯄꯣꯠ ꯆꯥꯔ ꯂꯩꯕꯗꯣ ꯍꯛꯆꯥꯡ ꯍꯛꯆꯥꯡ ꯐꯠꯇꯕꯅꯦ ꯑꯩꯩꯗꯤ ꯆꯥꯔꯦ ꯌꯦꯟ ꯊꯣꯡꯕ ꯆꯥꯌꯦ ꯌꯥꯝ ꯍꯥꯎꯅ ꯆꯥꯈ꯭ꯔꯦ ꯀꯅꯥꯅ ꯊꯣꯡꯕ ꯑꯩꯅ ꯑꯩꯅ ꯊꯣꯡꯗꯔꯗꯤ ꯀꯅꯥꯅ ꯊꯣꯡꯗꯨꯢꯅꯣ ꯍꯦ ꯍꯦ ꯍꯦ
ꯑꯗꯨꯗꯤ ꯅꯪꯅ ꯅꯪꯅ ꯊꯣꯡꯉꯗꯤ ꯌꯦꯟ ꯊꯣꯡꯕꯒꯤ ꯎꯝ
ꯑ ꯍꯥꯏꯔꯛꯑꯣ ꯌꯦꯟ ꯊꯣꯡꯕꯒꯤ ꯑꯩ ꯊꯣꯡꯉꯦ ꯌꯥꯝ ꯍꯥꯎꯅ ꯊꯣꯡꯉꯦ ꯃꯁꯂꯥ ꯍꯥꯞꯄꯦ
ꯑꯗꯨ
ꯍꯟꯗꯛ
ꯀꯃꯥꯏꯅ ꯊꯣꯡꯒꯦ ꯍꯥꯏꯔꯛꯑꯣꯕ ꯃꯊꯪ ꯃꯊꯪ
ꯑꯩ ꯊꯣꯡꯕꯗꯨꯔꯣ ꯊꯥꯎ ꯌꯦꯟꯁꯦ ꯀꯩꯅꯣ ꯇꯧ ꯕꯣꯏꯂꯔꯁꯦ ꯑꯗꯨꯝ ꯃꯊꯟꯗ ꯑꯗꯨꯝ ꯀꯩꯅꯣ ꯇꯧꯕꯅꯤꯅꯦ ꯊꯥꯎ ꯍꯥꯞꯇ꯭ꯔꯖꯨ ꯑꯗꯨꯝ ꯊꯥꯎꯁꯤ ꯌꯥꯝꯗꯤ ꯇꯧꯕꯗꯣ ꯊꯥꯎ ꯊꯣꯛꯏꯔꯣꯕ ꯍꯣꯏ ꯑꯗꯨ ꯇꯤꯜꯍꯧꯗꯣ ꯈꯔ ꯉꯧꯔꯦ ꯑꯗꯨ ꯃꯉꯥꯏꯔꯦ ꯑꯇꯩꯗꯤ ꯊꯥꯎ ꯌꯥꯎꯗꯕꯤꯗ ꯗꯨꯝ ꯇꯧꯔꯦ ꯍꯥꯎꯋꯦ ꯆꯝꯐꯨꯠ ꯑꯣꯏꯔꯖꯨ ꯍꯥꯎꯕꯅꯦ ꯃꯣꯏ ꯆꯝꯐꯨꯠꯅ ꯍꯦꯟꯅ ꯍꯥꯎꯕꯅꯦ
ꯑꯩꯗꯤ ꯇꯜꯂꯦꯗ ꯃꯨꯟꯅ
ꯊꯥꯎ ꯌꯥꯝꯅꯒ ꯇꯧꯕꯗꯣ ꯍꯥꯎꯗꯤ ꯍꯥꯎꯋꯦ ꯕꯣꯏꯂꯔꯗꯗꯤ ꯆꯝꯐꯨꯠ ꯑꯣꯏꯔꯁꯨ ꯍꯥꯎꯋꯦꯕ
ꯃꯅꯝ ꯅꯝꯊꯤꯕꯅꯦ
ꯅꯝꯊꯤꯗꯦ ꯅꯝꯊꯤꯗꯦ ꯐꯖꯅ ꯆꯥꯝꯊꯣꯛꯑꯒ ꯀꯩꯅꯣ ꯇꯧꯕꯗꯨꯕꯨ ꯅꯪ ꯅꯪ ꯍꯥꯟꯅ ꯅꯪ ꯀꯥꯏꯗ ꯅꯝꯊꯤꯕ ꯆꯥꯔꯨꯔꯒꯦ
ꯑꯩ ꯕꯣꯏꯂꯔ ꯆꯥꯕ ꯌꯥꯗꯦꯕꯀꯣ
ꯀꯩꯗꯧꯔꯒꯦ
ꯑꯩ ꯕꯣꯏꯂꯔ ꯆꯥꯔꯗꯤ ꯅꯥꯏꯌꯦꯕ ꯑꯗꯨꯝ
ꯑꯁ
ꯑꯗꯨꯒꯤ
ꯅꯪꯒꯤ ꯂꯩꯅꯥꯁꯤꯗꯤ ꯂꯨꯔꯦꯍꯦ ꯕꯣꯏꯂꯔ ꯆꯥꯕ ꯌꯥꯗꯕ ꯂꯩꯅꯥꯗꯨ ꯅꯠꯇꯔꯁꯨ ꯕꯣꯏꯂꯔ ꯌꯥꯝ ꯍꯥꯎꯕꯗꯨꯕꯨ ꯑꯦ ꯕꯣꯏꯂꯔꯗꯤ ꯀꯩꯅꯣ ꯇꯧꯕꯅꯦ ꯍꯛꯆꯥꯡ ꯌꯥꯝ ꯀꯥꯟꯅꯗꯕꯅꯤꯅꯦ ꯂꯣꯀꯦꯜꯒꯤ ꯑꯗꯨꯃꯥꯏꯅ ꯇꯧꯕꯗꯨ ꯀꯥꯟꯅꯗꯔꯁꯨ ꯑꯗꯨꯝ ꯍꯥꯎ ꯀꯥꯟꯅꯗ꯭ꯔꯁꯨ ꯑꯗꯨꯝ ꯍꯥꯎꯕꯅꯤ ꯀꯩꯅꯣ
ꯀꯥꯟꯅꯗꯦ ꯀꯥꯟꯅꯗꯦ ꯆꯥꯔꯨꯔꯅꯨ
ꯆꯥꯒꯅꯤ ꯑꯩꯗꯤ
ꯐꯠꯇ꯭ꯔꯦꯕ ꯍꯛꯆꯥꯡ ꯁꯣꯛꯀꯅꯤꯕ
ꯁꯣꯛꯑꯒꯅ ꯅꯪ ꯑꯩ ꯑꯩ ꯋꯥꯕꯤꯌꯣꯅ ꯍꯥꯏ ꯍꯥꯏꯔꯣꯏꯗ ꯋꯥꯕꯤꯌꯣ ꯍꯥꯏꯗꯦꯀꯣ
ꯑꯗꯨꯝ ꯍꯥꯏꯕꯤꯕꯅꯤꯗ
ꯑꯩ ꯉꯁꯥꯏ ꯕꯖꯥꯔ ꯆꯠ ꯀꯩ ꯀꯩ ꯂꯩꯩꯗꯣꯏꯅꯣ
ꯆꯄꯣꯠ ꯆꯥꯕ ꯆꯠꯄꯥ
ꯀꯅꯥ ꯀꯅꯥ
ꯏꯃꯥꯟꯅꯕꯤꯒ ꯏꯃꯥꯟꯅꯕꯒ
ꯅꯣꯏ ꯁꯥꯏꯒꯔꯣ
ꯍꯣꯏ
ꯌꯥꯝ ꯅꯩꯔꯝ ꯁꯥꯔꯤꯌꯥ ꯁꯥꯏ ꯌꯥꯎꯔ ꯔꯦꯇꯨꯔꯦꯟꯗ ꯅꯨꯡꯉꯥꯏ ꯐꯝꯃꯝꯗꯧ ꯃꯥꯜ ꯆꯥꯏ ꯑꯩꯗꯤ ꯀꯧꯕ ꯌꯥꯗ꯭ꯔ ꯀꯧꯕ ꯌꯥꯔ
ꯍꯥꯏꯗꯤ ꯅꯪ ꯂꯥꯛꯑꯗꯤ ꯌꯥꯔꯣꯏꯌꯦ ꯑꯩꯈꯣꯏ ꯁꯥꯏꯗꯣ ꯁꯥꯎꯔꯅꯤ
ꯑꯗꯨ ꯍꯥꯏ
ꯎꯝ ꯁꯥꯏ ꯁꯥꯎꯕ ꯌꯥꯕ ꯅꯠꯇꯦ ꯁꯅꯥ ꯃꯇꯨꯝꯅꯦ
ꯅꯣꯏ ꯀꯌꯥꯝ ꯀꯨꯏꯔꯦ ꯅꯣꯏ ꯁꯥꯏꯒ ꯈꯪꯅꯕꯁꯦ
ꯇꯔꯥ
ꯑꯗ ꯀꯔꯤꯅꯣ ꯑꯁꯦꯡꯕ ꯍꯥꯏꯌꯨ ꯐꯒꯤ ꯇꯧꯁꯤꯂ ꯀꯔꯤꯅꯣ
ꯆꯍꯤ ꯇꯔꯥꯅꯦ
ꯆꯍꯤ ꯇꯔꯥ ꯍꯦꯜꯂꯦ ꯀꯥꯏꯅ ꯅꯪ ꯆꯍꯤ ꯇꯔꯥ ꯁꯨꯔꯕꯣ
ꯆꯍꯤ ꯈꯣꯏ ꯆꯍꯤ ꯀꯨꯟ ꯁꯨꯔꯦꯅꯦ
ꯑꯗꯨꯗꯤ ꯆꯍꯤ ꯃꯄꯥꯟꯗꯒꯤꯅꯦ ꯆꯍꯤ ꯃꯥꯄꯜꯗꯒꯤ ꯍꯧꯔꯝꯃꯅꯤ ꯇꯔꯥ ꯅꯠꯇꯦ ꯃꯥꯄꯜꯗ ꯍꯧꯔꯝꯕꯅꯤ ꯑꯈꯣꯏꯒꯤꯗꯤ
ꯎꯝꯝ ꯑꯗꯨꯨ ꯅꯪ ꯅꯨꯡꯉꯥꯏꯇ꯭ꯔꯦ ꯅꯨꯡꯉꯥꯏꯇ꯭ꯔꯕꯣꯕ ꯅꯪ
ꯅꯨꯡꯉꯥꯏ ꯅꯨꯡꯉꯥꯏ ꯀꯣꯏꯊꯔꯣ ꯀꯣꯏꯊꯔꯣ ꯁꯤꯅꯦ ꯍꯥꯏꯅꯤꯡꯉꯤꯁꯦ ꯀꯣꯏꯊꯔꯣ ꯅꯨꯄꯥ ꯃꯌꯥꯝ ꯀꯣꯏꯊꯔꯣ ꯀꯣꯏꯔꯨꯔꯣ ꯑꯗꯨꯒ ꯔꯦꯁꯇꯨꯔꯦꯟꯗ ꯀꯩꯗ ꯑꯍꯥꯎꯕ ꯆꯁꯤꯜꯂꯣ
ꯎꯝ ꯐꯖ ꯐꯖꯕ ꯑꯐꯕ ꯐꯪꯕꯒꯤꯒ ꯏꯕꯥꯒꯤꯁꯨ ꯀꯩꯝ ꯈꯜꯂꯨꯅꯨ
ꯏ ꯏꯕꯥꯏꯒ ꯀꯥꯏ ꯑꯩ ꯏꯁ ꯈꯪꯗ꯭ꯔꯦ ꯈꯨꯗꯩ ꯁꯦꯠꯇ꯭ꯔꯦ ꯑꯩꯈꯣꯏ ꯁꯤꯠꯇꯔꯦ ꯅꯣꯏꯒꯨꯝꯅ
ꯅꯪ ꯅꯣꯏ ꯇꯥꯊꯣꯛꯄ ꯈꯔ ꯋꯥꯠꯂꯦꯕ
ꯅꯣꯏꯒꯨꯝꯅ ꯃꯁꯛ ꯃꯇꯧ ꯐꯖ ꯐꯖꯕ ꯑꯣꯏꯗꯦꯕ ꯑꯩꯈꯣꯏꯗꯤ ꯊꯤꯕꯅꯤꯅ
ꯀꯥꯏꯗꯒꯤꯅꯣꯗ ꯈꯔ ꯈꯔ ꯍꯩꯌꯨꯅꯦ
ꯄꯥꯝꯕ ꯃꯤ ꯂꯩꯇ꯭ꯔꯦ ꯑꯈꯣꯏꯕꯨ
ꯅꯨꯄꯤ ꯅꯨꯄꯤ ꯂꯨꯝꯕ ꯐꯥꯎ ꯍꯩꯇꯕ
ꯑꯗꯨꯅꯤ ꯌꯥꯝ ꯁꯣꯜꯂꯦ
ꯎꯝ ꯍꯅꯨꯈ꯭ꯔꯅꯤ ꯅꯪꯗꯤ
ꯢꯀꯥꯏꯕꯁꯨ ꯌꯥꯝ ꯈꯪꯉꯤꯅꯦꯍꯦ
ꯎꯝ ꯑꯗꯨꯗꯤ
ꯐꯪꯉꯔꯣꯏ ꯍꯥ ꯐꯪꯗꯧ ꯃꯥꯟꯗꯦ ꯕꯤꯠꯀ ꯂꯣꯏ ꯅꯨꯡꯇꯤꯒꯤ ꯅꯪ ꯀꯣꯜ ꯇꯧꯕꯁꯦ
ꯍꯣꯠꯅꯕꯤꯌꯨ ꯍꯣꯠꯅꯕꯤꯌꯨ ꯐꯪꯅꯤꯗ
ꯐꯪꯅꯤꯗ ꯀꯩ ꯐꯪꯗ꯭ꯔꯗꯤ ꯅꯣꯏꯕꯨ ꯐꯥꯔꯒ ꯂꯧꯗꯣꯏꯅꯤ ꯃꯋꯥ ꯂꯧꯗꯦ ꯑꯗꯨꯗꯤ ꯌꯥꯔꯣꯏꯍꯦ ꯅꯪ ꯐꯗꯣꯏꯅꯤ ꯖꯦꯜꯗ ꯂꯩꯅꯤꯡꯕ꯭ꯔꯣ ꯖꯦꯜ ꯃꯋꯥ ꯂꯧꯗꯦ ꯅꯪ ꯐꯥꯔꯗꯤ ꯅꯣꯏ ꯕꯥꯏ ꯅꯣꯏ ꯕꯥꯏꯒ ꯋꯥꯔꯤ ꯂꯣꯏꯁꯜꯂꯅꯤ ꯅꯣꯏ ꯁꯥꯏꯒꯗꯤ ꯑꯩ ꯑꯩ ꯐꯥꯔꯒ ꯏꯅꯥꯛꯇ ꯍꯞꯇꯥ ꯑꯅꯤ ꯍꯧꯅꯈ꯭ꯔꯗꯤ ꯅꯣꯏ ꯁꯥꯏꯗꯣ ꯀꯥꯎꯔꯅꯤ ꯅꯪꯅ ꯅꯨꯡꯉꯥꯏ
ꯌꯥꯔꯣꯋꯦ ꯃꯤ ꯂꯧꯕ ꯂꯥꯛꯀꯅꯤ
ꯅꯠꯇꯦ ꯋꯥꯔꯤꯕꯨ ꯁꯨꯃꯥꯏ ꯇꯧꯅꯤꯕ ꯑꯩ ꯑꯩ ꯐꯥꯔ
ꯌꯥꯔꯦ ꯋꯥꯔꯤ ꯑꯁꯤ ꯋꯥꯔꯤꯁꯦ ꯇꯣꯛ ꯑꯁꯦ
ꯇꯣꯛꯑꯁꯦ ꯅꯣꯏ ꯕꯥꯒ ꯑꯩꯈꯣꯏ ꯕꯥꯒ ꯋꯥꯔꯤ ꯂꯣꯏꯁꯜꯂꯅꯤ
ꯑ
ꯅꯪ ꯅꯪ ꯏꯅꯥꯛꯇꯥ ꯂꯩꯔꯅꯤ ꯍꯞꯇꯥ ꯑꯅꯤ ꯑꯍꯨꯝ ꯂꯩꯔꯅꯤ ꯅꯪ ꯑꯗꯨꯝ ꯅꯨꯡꯁꯤꯔꯅꯤ ꯅꯣꯏ ꯁꯥꯏ ꯑꯗꯨꯝ ꯀꯥꯎꯔꯅꯤ
ꯎꯝ
ꯅꯥꯁꯦ ꯌꯥꯗ꯭ꯔꯦ
ꯎꯝ ꯑꯗꯨꯗꯤ
ꯕꯣꯜ ꯌꯦꯡꯕꯔꯣ ꯅꯪ
ꯍꯣꯔꯦꯟ ꯌꯦꯡ
ꯍꯣꯔꯦꯟ ꯌꯦꯡꯒꯅꯤ ꯀꯅꯥ ꯀꯅꯥꯗ ꯆꯠꯄꯗꯣ
ꯎꯝ
ꯑꯗꯨꯗ ꯅꯣꯔꯋꯦ ꯍꯥꯏꯔꯗꯤ ꯅꯪ ꯆꯥꯔꯅꯤꯀꯣ
ꯑꯩꯒꯤ ꯅꯣꯔꯋꯦꯒꯤ ꯅꯣꯔꯋꯦ ꯄ꯭ꯂꯦꯌꯔ ꯇ꯭ꯔꯥꯏꯀꯔ ꯑꯃ ꯆꯠꯄꯗꯣ ꯈꯪꯉꯦ ꯑꯩ ꯑꯩ ꯌꯥꯝ ꯄꯥꯝꯕ ꯃꯤ ꯂꯩ ꯑꯩꯁꯨ ꯍꯜꯍꯟꯕ ꯌꯥꯝ ꯅꯠꯇꯦ ꯃꯁꯛ ꯅꯠꯇꯦ ꯃꯥꯒꯤ ꯃꯑꯣꯡꯗꯣ ꯌꯦꯡꯕ ꯌꯦꯡꯕ ꯅꯨꯡꯉꯥꯏꯌꯦꯕ ꯃꯥꯒꯤ ꯏꯟꯁꯇꯥꯒ꯭ꯔꯥꯝꯅꯦ ꯐꯦꯁꯕꯨꯛꯇꯅꯦ ꯍ ꯔꯦꯅ ꯏꯪꯂꯦꯟ ꯅꯣꯔꯋꯦꯒ ꯐꯖꯩꯕ ꯃꯣꯏ ꯍꯩ ꯍꯩ ꯑꯩꯒꯣꯟꯗꯗꯤ ꯍꯩꯇ‌ꯦꯗ ꯌꯥꯝ ꯀꯟꯅ ꯂꯤꯡꯕꯗꯨ ꯑꯣꯏꯔꯦ ꯑꯩꯅ ꯑꯩꯅ ꯍꯦꯟꯅ ꯂꯤꯡꯉꯦꯕ ꯏꯟꯗꯤꯌꯥꯁꯨ ꯆꯅꯗꯕ ꯏꯟꯗꯤꯌꯥ ꯁꯥꯟꯅꯗ ꯕ ꯋꯥꯅꯤ ꯁꯥꯟꯅꯔꯗꯤ ꯑꯩ ꯁꯝꯗ ꯏꯕꯥ ꯄꯦꯗ ꯍꯦꯜꯂꯤ ꯔꯗꯤ ꯄ ꯑꯩ ꯍꯟꯗꯛ ꯕꫭꯜ ꯁꯥꯟꯅꯩꯕꯀꯣ ꯄ꯭ꯔꯦꯛꯇꯤꯁ ꯑꯁ ꯑꯩ ꯕꯣꯜꯗꫭ ꯌꯥꯝ ꯐꯖꯕ ꯃꯥꯜꯂꯦ ꯑꯁ ꯔꯣꯅꯦꯜꯗꯣꯒꯁꯦ ꯃꯤꯁꯀꯣ ꯃꯔꯤ ꯃꯉꯥ ꯂꯩꯔꯝꯃꯦ ꯑꯩꯒꯤ ꯄꯂ‌ꯦꯗꫭ ꯑꯩ ꯄ꯭ꯂꯦꯗꯣ ꯏꯟꯁꯇꯥꯒ꯭ꯔꯥꯝꯗ ꯊꯥꯒꯠꯄ ꯃꯥꯜꯂꯦꯀꯣ ꯑꯗꯨꯗ ꯔꯣꯅꯦꯜꯗꯣꯗ ꯎꯕ ꯃꯥꯜꯂꯦ ꯑꯩ ꯐꯣꯟꯗ ꯔꯣꯅꯦꯜꯗꯣꯒꯤ ꯃꯤꯁ ꯀꯣꯜ ꯃꯔꯤ ꯃꯉꯥ ꯂꯩꯔꯝꯃ‌ꯦꯕ ꯑꯩꯩꯅꯅ ꯃ ꯌꯥꯎꯅꯤ ꯏ ꯇꯟ ꯑꯩꯅ ꯀꯣꯜ ꯕꯦꯛ ꯇꯧꯗꯕ ꯍꯥꯏꯕꯗꯤ ꯏꯕꯅꯤ ꯂꯕꯅ ꯀꯔ ꯂꯩ ꯑꯗꯨ ꯏꯃꯥ ꯂꯩꯕꯥꯛꯀꯤ ꯗꯃꯛ ꯂꯦꯞꯅꯤꯡꯕ ꯏꯟꯗꯤꯌꯥ ꯁꯥꯟꯅꯔꯗꯤ ꯑꯩꯁꯨ ꯌꯥꯎꯍꯟꯗꯣꯏꯅꯦꯕ ꯁꯥꯟꯅꯗꯕ ꯋꯥꯅꯤ ꯑꯩ ꯌꯥꯝ ꯐꯥꯎꯗꯣꯏꯅꯤꯍ ꯏꯟꯗꯤꯌꯥ ꯣꯁ
ꯎꯝ
ꯑ ꯄꯨꯡ ꯀꯌꯥꯗ ꯇꯨꯝꯗꫭꯏꯅꫭ ꯎꯝ ꯃꯁꯒꯤ ꯇꯔ ꯀꯥꯏꯗ
ꯑꯩꯈꯣꯏ ꯁꯤꯗ ꯀꯣꯂꯦꯖꯇ
ꯉꯕꯅ ꯅꯪ ꯅꯣ ꯃꯥꯔꯤ ꯁꯒ ꯃꯔꯤ ꯆꯪꯍꯜꯂꯦ ꯍꯥꯏꯗꯨ ꯅꯪ ꯀꯤꯄꯔ ꯂꯦꯞꯄꯩꯔꯥ ꯑꯩ ꯃꯔꯤ
ꯎꯝ
ꯑ ꯊꯖꯗ‌ꯦꯗ ꯅꯪ ꯀꯦꯄꯔꯦꯠꯇꯚ ꯇꯧꯕ꯭ꯔꯥ ꯂꯣꯏ ꯆꯪꯍꯥꯟꯗꯧ
ꯃꯣꯏ ꯖꯤꯄꯤꯒ ꯁꯥꯟꯅꯕꯅꯦꯕꯀꯣ
ꯎꯝ
ꯑꯩꯈꯣꯏꯗꯤ
ꯎ
ꯅꯝꯕꯒꯤ
ꯑꯣꯠꯁꯥꯒꯦ ꯁꯅꯔꯦꯅꯦꯕ ꯅꯪꯁꯦ
ꯎꯝ
ꯎꯝ ꯀ ꯊꯕꯣꯅꯪ ꯆ ꯈꯦ ꯌꯥꯝ ꯐꯩꯅꯦ ꯀꯥꯏꯗ ꯆꯥꯔꯤꯅꯣ ꯆꯀꯥꯀꯥꯗꯣ ꯅꯣꯏ ꯄꯤꯛꯅꯤꯛꯒꯨꯝꯕ ꯂꯩꯔꯗꯤ ꯑꯩꯁꯨ ꯀꯧꯕꯤꯌꯣ ꯑꯩꯁꯨ ꯀꯣꯏꯅꯤꯡꯉꯤ
ꯌꯥꯗ꯭ꯔꯦ ꯌꯥꯗ꯭ꯔꯦ ꯅꯣꯏ
ꯌꯥꯗ꯭ꯔ‌ꯦ ꯌꯥꯗ꯭ꯔ‌ꯦ ꯅꯣꯏ ꯅꯣꯏꯗꯤ ꯀ ꯅꯨꯡꯇꯒꯤ ꯕꫭꯜ ꯁꯥꯟꯅ ꯁ ꯍꯛꯇ ꯀꯉꯅ ꯎ ꯅ ꯈꯥꯏꯕꯤꯒꯂ ꯎꯝ ꯑꯩ ꯏꯁꯥꯁꯦ ꯌꯥꯝ ꯀꯟꯈ꯭ꯔꯦ ꯍꯥꯟꯅ ꯑꯗꯨꯒꯒ ꯃꯥꯟꯅꯗꯦ ꯅꯨꯡꯇꯤꯒꯤ ꯋꯥꯀꯤꯡ ꯋꯥꯔꯛꯏ ꯑꯥꯎꯠ ꯇꯧꯕꯅꯤꯅꯀꯣ
ꯎ
ꯒꯤ ꯌꯥꯝ ꯇꯥꯔꯖꯥꯠꯅꯤ ꯅꯪ ꯎꯔꯗꯤ ꯑꯣꯏꯔ ꯆꯄ